ꯍꯜꯂꯣ
ꯎꯝ ꯍꯜꯂꯣ
ꯎꯝ ꯇꯕ꯭ꯔꯣ
ꯇꯥꯏꯌꯦ ꯇꯥꯏꯌꯦ
ꯎꯝ ꯀꯔꯤ ꯇꯧꯔꯦ
ꯀꯩꯗꯧꯔꯝꯃꯤꯅꯣ
ꯍꯧꯖꯤꯛꯇꯤ ꯀꯔꯤꯁꯨ ꯇꯧꯗꯦ ꯆꯥꯛ ꯆꯥꯔꯒ ꯇꯨꯝꯒꯦ ꯇꯧꯋꯦ
ꯑꯣ ꯉꯜ ꯑ ꯌꯥꯝ ꯉꯜꯂꯦꯅ ꯇꯨꯝꯒꯗꯕꯗꯣ
ꯎꯝ ꯑꯩꯈꯣꯏꯗꯤ ꯉꯥꯟꯅꯥ ꯇꯨꯝꯕꯅꯤ ꯉꯁꯤꯗꯤ ꯈꯔ ꯊꯦꯡꯉꯦ
ꯑꯣ ꯉꯁꯤꯗꯣ ꯊꯦꯡꯉꯦꯕꯀꯣ ꯐꯩꯗ ꯉꯟꯅ ꯇꯨꯝꯕꯁꯨ
ꯍꯣꯏ ꯍꯥꯏꯕ ꯗꯤ ꯉꯟꯅ ꯍꯧꯒꯠꯄꯅꯤ ꯑꯃꯨꯛꯀ ꯑꯩꯈꯣꯏꯗꯤ ꯉꯟꯅ ꯇꯨꯝꯗ꯭ꯔꯗꯤ ꯍꯧꯒꯠꯄꯁꯨ ꯉꯝꯗꯦ
ꯎꯝ ꯍꯣꯏ ꯉꯟꯅ ꯇꯨꯝꯕꯅꯗꯤ ꯐꯩꯗ
ꯎꯝ ꯑꯗꯨꯒꯤ ꯍꯧꯖꯤꯛ ꯐꯣꯟ ꯇꯧꯕ ꯂꯣꯏꯔ ꯀꯥꯟꯗ ꯑꯗꯨꯝ ꯇꯨꯝꯖꯔꯒꯦ
ꯑ ꯍꯣꯏ ꯌꯥꯕꯖꯥꯠꯅꯤ
ꯎꯝ ꯎꯄꯥꯏ ꯂꯩꯇꯦ ꯍꯥꯏꯕꯗꯤ ꯍꯧꯖꯤꯛꯀꯥꯟꯗꯤ ꯅꯨꯡꯗꯥꯡꯗꯗꯤ ꯑ ꯀꯨꯏꯗꯦꯗꯅꯥ
ꯎꯝ
ꯍꯥꯏꯕꯗꯤ ꯄꯨꯡ ꯇ꯭ꯔꯤꯠ ꯐꯣ ꯊ꯭ꯔꯤ ꯊꯥꯔꯇꯤ ꯐꯣꯔꯒꯨꯝꯕꯗꯤ ꯑꯗꯨꯝ ꯑꯌꯨꯛ ꯑ ꯍꯥꯏꯕꯗꯤ ꯃꯣꯔꯅꯤꯡ ꯇꯥꯔꯦꯗꯅꯥ ꯑꯗꯨꯒꯤ ꯎꯝ ꯍꯣꯏ ꯑꯗꯨꯒꯤ
ꯕꯣꯜ ꯌꯦꯡꯗ꯭ꯔꯣ ꯅꯪꯕꯣ
ꯑꯩꯗꯤ ꯌꯦꯡꯗꯦ
ꯎꯝ
ꯃꯇꯝ ꯂꯩꯇꯦ ꯌꯦꯡꯅꯤꯡꯉꯥꯏ
ꯁꯦꯁ
ꯃꯇꯝ ꯂꯩꯇꯦ
ꯎꯝ ꯊꯕꯛ ꯌꯥꯝ ꯀꯟꯕ ꯃꯥꯜꯂꯦꯀꯣ ꯅꯪꯁꯦ
ꯍꯣꯏ ꯂꯩꯇꯕ ꯌꯥꯝ ꯐ꯭ꯔꯤ ꯂꯩꯔꯗꯤ ꯑꯗꯨꯝ ꯑꯩꯒꯤ ꯊꯕꯛ ꯑꯃ ꯈꯛ ꯇꯧꯒꯦ ꯑꯁꯨ ꯑꯩꯅ ꯈꯜꯂꯦꯕ ꯑꯗꯨꯒꯤ ꯑꯇꯣꯞꯄꯒꯤꯗꯃꯛ ꯂꯩꯇ꯭ꯔꯦ ꯐ꯭ꯔꯤ ꯇꯥꯏꯝꯗꯣ
ꯎꯝ ꯐꯩ ꯐꯩ
ꯑꯩꯈꯣꯏꯗꯤ ꯌꯨꯝꯒꯤꯊꯕꯛꯇꯤ ꯌꯥꯝꯅꯤꯗ
ꯑ ꯍ ꯌꯨꯝ ꯌꯨꯝ ꯌꯨꯝ ꯃꯤ ꯃꯤ ꯌꯥꯝꯕ꯭ꯔꯣ ꯖꯣꯏꯟ ꯐꯦꯝꯂꯤꯔꯣ ꯅꯠꯇ꯭ꯔꯥꯒ ꯁ꯭ꯃꯣꯜ ꯕꯤꯛꯂꯣ
ꯖꯣꯏꯟ ꯍꯥꯏꯕ ꯇꯥꯔꯦꯗ ꯑꯩꯈꯣꯏꯗꯤ
ꯑꯣ ꯃꯤ ꯀꯌꯥ ꯑꯣꯏꯒꯦ ꯅꯣꯏꯒꯤ
ꯃꯤ ꯂꯣꯏꯅꯃꯛ ꯌꯥꯎꯔꯗꯤ ꯁꯨꯔꯗꯤ ꯅꯥꯏꯟ ꯇꯦꯟꯒꯨꯝꯕ ꯄꯥꯏꯕ
ꯑꯣ
ꯑꯗꯣ ꯍꯧꯖꯤꯛꯀꯥꯟꯗꯤ ꯎꯝ ꯌꯥꯝꯕꯅꯦ ꯑꯗꯣ ꯂꯥꯁ ꯏꯌꯔꯗꯤ ꯑꯁꯤꯗꯒꯤ ꯍꯦꯜꯂꯦ ꯌꯥꯝꯕꯗꯣ ꯍꯥꯏꯕꯗꯤ ꯃꯥꯒꯤ ꯀꯩꯅꯣ ꯑꯩꯒꯤ ꯕ꯭ꯔꯗꯔ ꯈꯣꯏꯒꯤ ꯐꯦꯝꯂꯤꯁꯨ
ꯎꯝ
ꯃꯥꯒꯤ ꯃꯅꯥꯎ ꯑꯥ ꯃꯥꯒꯤ ꯃꯆꯥ ꯅꯨꯄꯤꯒ ꯅꯨꯄꯥꯒ ꯑꯗꯨꯝ ꯎꯝ ꯂꯩꯃꯤꯟꯅꯕ ꯃꯣꯏ ꯁꯥꯗꯤ ꯇꯧꯕꯒꯤꯀꯣ ꯑꯗꯨ ꯀꯤ ꯑꯦꯂꯚꯦꯟ ꯇꯨꯋꯦꯜꯐ ꯂꯣꯏꯅꯃꯛ ꯂꯧꯔꯗꯤ ꯑꯗꯨꯝ ꯐꯤꯐ ꯊꯥꯔꯇꯤꯟꯒꯨꯝꯕ ꯐꯣꯔꯇꯤꯟꯒꯨꯝꯕꯁꯨ ꯁꯨꯏꯕ ꯃꯥ ꯃꯥꯗꯤ
ꯎꯝ
ꯑꯗꯣ ꯍꯧꯖꯤꯛꯀꯥꯟꯗꯤ ꯃꯣꯏꯗꯤ ꯌꯨꯝ ꯁꯦꯝꯂꯒꯀꯣ ꯑꯃꯨꯛꯀ ꯃꯣꯏꯒꯤ ꯌꯨꯝꯗ ꯆꯠꯀꯈ꯭ꯔꯦ ꯑꯗꯨꯒꯤ ꯈꯔ ꯍꯧꯖꯤꯛꯇꯤ ꯃꯤ ꯌꯥꯝꯗ꯭ꯔꯤ
ꯎꯝ ꯀꯩ ꯍꯣꯠꯅꯔꯤꯒꯦ ꯍꯧꯖꯤꯛ ꯀꯥꯟꯕꯣ
ꯍꯧꯖꯤꯛꯀꯥꯟꯗꯤ ꯑꯥ ꯃ ꯑꯥ ꯏꯆꯦ ꯑꯃꯒꯤ ꯏꯆꯦ ꯑꯍꯟꯒ ꯃꯅꯥꯎꯅꯨꯄꯤ ꯑꯃ ꯃꯥꯒꯤ ꯃꯆꯦꯒꯤ ꯅꯨ ꯑꯥ ꯃꯆꯥ ꯅꯨꯄꯥ ꯑꯃ
ꯎꯝ
ꯁꯨꯃꯥꯏꯅ ꯑꯩ ꯏꯆꯥ ꯅꯨꯨꯄꯤ ꯑꯃ ꯑꯦ ꯁꯨꯃꯥꯏꯅ ꯂꯩꯔꯦ
ꯎꯝ
ꯍꯧꯖꯤꯛꯇꯤ
ꯀꯩ ꯏꯟꯖꯥꯡ ꯆꯥꯒꯦ ꯉꯁꯤꯗꯤ ꯑꯥꯎ ꯆꯥꯔꯦ ꯅꯣꯏꯗꯤ
ꯑ ꯀꯔꯤ ꯏꯟꯁꯥꯡ ꯆꯥꯕ꯭ꯔꯥ ꯑꯗꯨ ꯅꯪ
ꯑꯩꯗꯤ ꯉꯥꯁꯤꯁꯦ
ꯎꯝ
ꯍꯋꯥꯏ ꯕꯤꯟꯁꯇꯣ ꯍꯋꯥꯏ ꯍꯥꯗꯤ ꯕꯤꯟꯁ ꯑꯁꯥꯡꯕꯗꯣ
ꯑꯥ ꯍꯥꯎ ꯍꯥꯎꯕꯅꯤ
ꯎꯝ ꯑꯗꯨ ꯆꯝꯊꯣꯡꯅꯦ ꯏꯔꯣꯟꯕ ꯑꯃꯅꯦ
ꯑꯣ
ꯗꯨ ꯆꯥꯏ
ꯑꯥ ꯑꯥ ꯍꯥꯎꯗꯣꯏꯅꯤꯍꯦ ꯎꯝ ꯍꯥꯎꯒꯅꯤ ꯏꯔꯣꯟꯕꯁꯨ ꯌꯥꯝ ꯍꯥꯎꯕꯅꯦ
ꯎꯝ
ꯑꯇꯣꯞꯄ ꯂꯩꯇ꯭ꯔꯁꯨ ꯏꯔꯣꯟꯕ ꯂꯩꯔꯗꯤ ꯑꯗꯨꯝ ꯆꯥꯛ ꯆꯥ ꯄ ꯌꯥꯔꯦ ꯑꯩꯒꯤꯗꯃꯛꯇꯤ
ꯑꯩꯁꯨ ꯑꯗꯨꯝ ꯇꯧ ꯑꯗꯨꯃꯥꯏꯅ ꯇꯧꯋꯦꯗ ꯍꯥꯏꯕꯗꯤꯀꯣ ꯏꯔꯣꯟꯕꯗꯣ
ꯎꯝ
ꯑꯗꯨ ꯂꯩꯔꯗꯤ ꯑꯗꯨꯝ ꯑꯇꯣꯞꯄ ꯌꯥꯎꯗ꯭ꯔꯁꯨ ꯑꯗꯨꯝ ꯆꯥ ꯉꯝꯃꯦꯕ ꯃꯤ ꯈꯔꯗꯤ ꯂꯩꯗꯅꯥ ꯏꯔꯣꯟꯕ ꯆꯔꯥꯁꯨ ꯏꯟꯁꯥꯡꯁꯤ ꯁꯤ ꯌꯥꯎꯗ꯭ꯔꯗꯤ ꯆꯥꯕ ꯉꯝꯗꯦ ꯍꯥꯏꯕꯀꯣ ꯑꯗꯨꯒꯨꯝꯕꯗꯤ ꯂꯩꯇꯦ ꯑꯗꯨ ꯑꯃ ꯃꯨꯛ ꯌꯥꯎꯔꯒꯗꯤ ꯆꯥꯕ ꯉꯝꯃꯦ
ꯎꯝ ꯑꯗꯨꯅꯦꯕ ꯑꯩꯁꯨ
ꯎꯝ
ꯅꯇꯣꯄꯞ ꯂꯩꯇ꯭ꯔꯁꯨ ꯑꯗꯨꯝ ꯍꯔꯣꯟꯕ ꯂꯩꯔꯗꯤ ꯍꯦꯟꯅ ꯄꯥꯝꯖꯕꯗꯤ ꯁꯣꯏꯕꯨꯝ ꯏꯔꯣꯟꯕꯀꯣ
ꯎꯝ
ꯑꯁꯤꯅ ꯄꯥꯝꯖꯔꯅꯤ ꯎꯝ ꯆꯣꯏꯕꯨꯝ
ꯁꯣꯏꯕꯨꯝ ꯏꯔꯣꯟꯕꯗꯣ ꯅꯣꯡꯃ ꯂꯣꯟꯕꯤꯑꯣ ꯑꯩ ꯆꯥꯒꯦ
ꯂꯥꯛꯑꯣ ꯂꯣꯟꯕꯤꯒꯦ ꯌꯥꯝ ꯅꯛꯑꯦꯗꯅ ꯂꯥꯛꯑꯣ
ꯎꯝ ꯌꯥꯝ ꯅꯛꯄ꯭ꯔꯥ ꯅꯪ ꯅꯪ ꯈꯪꯉꯝꯒꯅꯤ ꯀꯣ
ꯍꯥꯏꯕꯅꯦ ꯌꯥꯝ ꯅꯛꯄꯅꯦ ꯂꯥꯞꯇꯦꯕ ꯑꯗꯣ ꯆꯤꯟꯕꯤꯒꯦ ꯂꯧꯔꯥꯒ ꯆꯔꯣ
ꯍꯣꯏ ꯌꯥꯏ ꯌꯥꯏ ꯅꯪ ꯍꯥꯏꯔꯗꯤ ꯂꯥꯛꯑꯗꯕꯅꯤ ꯀꯩꯅꯣ ꯁꯣꯏꯗꯕꯤ
ꯍꯣꯏ ꯎꯝ ꯂꯥꯛꯑꯣ ꯂꯥꯛꯑꯣ
ꯎꯝ
ꯑꯗꯣ ꯅꯣꯏ ꯃꯐꯝꯗꯣ ꯍꯧꯖꯤꯛ ꯅꯣꯡ ꯆꯨꯕ꯭ꯔꯣ ꯆꯨꯗꯕ꯭ꯔꯥ
ꯍꯧꯖꯤꯛꯇꯤ ꯆꯨꯗꯦꯌꯦ ꯅꯣꯏ ꯆꯨꯕ꯭ꯔꯣ
ꯎꯝ ꯈꯔꯗꯤ ꯐꯔꯦ ꯍꯥꯖꯤꯛꯇꯤ
ꯑꯣ ꯉꯁꯤ ꯆꯨꯕ꯭ꯔꯥ ꯑꯗꯨꯝ
ꯍꯣꯏ ꯆꯨꯌꯦ ꯉꯁꯤꯁꯨ ꯆꯨꯌꯦ ꯑꯁ ꯅꯨꯡꯉꯥꯏꯇꯕ ꯍꯦ ꯍꯌꯦꯡ ꯅꯨꯡꯁꯥ ꯁꯥꯔꯗꯤ ꯌꯥꯝ ꯍꯔꯥꯎꯒꯗꯕꯅꯦ
ꯀꯩꯒꯤꯅꯣ ꯁꯥꯍꯟꯕꯤꯒꯦꯅꯦ
ꯁꯍꯥꯟꯕꯤꯔꯣ ꯑꯗꯨꯗꯤ
ꯎꯝ ꯍꯧꯖꯤꯛ ꯍꯧꯖꯤꯛ ꯇꯨꯝꯃꯝꯗꯥꯏꯗ ꯄꯔꯊꯅꯥ ꯇꯧꯒꯅꯤꯕꯀꯣ ꯑꯗꯨꯗ ꯏꯁꯣꯔꯕꯨ ꯍꯥꯏꯕꯤꯔꯝꯒꯦꯀꯣ
ꯑꯣ ꯍꯥꯏꯕꯤꯔꯣ ꯑꯗꯨꯗꯤ
ꯎꯝ ꯅꯪ
ꯁꯍꯟꯒꯦ ꯄꯤꯒꯨꯝꯕ ꯌꯥꯗ꯭ꯔꯦꯕ
ꯍꯤ
ꯄꯤ ꯄꯣꯟꯅꯤꯡꯉꯥꯏ ꯌꯥꯗ꯭ꯔꯦ ꯅꯨꯡꯁꯥ ꯃꯔꯥꯁꯨ ꯂꯛꯇꯕꯒꯤ
ꯑꯥ ꯑꯥ ꯑꯁ ꯐꯔꯛ ꯇꯥꯕꯅꯦ ꯁꯤꯀꯨꯝꯕꯒꯤ ꯇꯥꯏꯃꯤꯡꯁꯨꯀꯣ ꯅꯨꯡꯁꯥ ꯊꯣꯛꯇꯕꯅꯤꯅꯀꯣ ꯑꯃꯨꯛ ꯐꯤꯗꯣ ꯁꯨꯔꯨꯔꯅꯤ ꯀꯩꯅꯣ
ꯎꯝ
ꯑꯃꯨꯛ ꯅꯨꯡꯁꯥ ꯊꯣꯛ ꯇꯝꯅꯦꯅ ꯃꯅꯝ ꯅꯝꯊꯤꯕꯅꯦꯕꯀꯣ
ꯍꯣꯏ ꯅꯝꯊꯤꯕ ꯍꯧꯔꯦ ꯅꯨꯃꯤꯠ ꯑꯅꯤ ꯑꯍꯨ ꯍꯨꯝ ꯁꯨꯔꯦꯗꯅ ꯑꯗꯨꯒꯤ ꯅꯝꯊꯤꯕ ꯍꯧꯔꯦ
ꯈ꯭ꯋꯥꯏ ꯕꯦꯁꯇꯤ ꯀꯝꯐꯣꯔꯠꯇꯣ ꯍꯥꯞꯄꯗꯗꯤ ꯈ꯭ꯋꯥꯏ ꯐꯔꯕꯅꯦ ꯋꯦꯗꯔ ꯅꯨꯡꯉꯥꯏꯇ꯭ꯔꯗꯤ ꯀꯣ
ꯎꯝ ꯍꯣꯏ ꯀꯝꯄꯣꯔꯠ ꯑꯁ ꯀꯝꯄꯣꯔꯠ ꯒꯨꯝꯕꯁꯨ ꯌꯨꯁꯨ ꯇꯧꯒꯦ ꯍꯥꯏꯔꯁꯨ ꯃꯇꯝ ꯁꯥꯡꯉꯦꯕꯀꯣ ꯈꯔ ꯉꯥꯏꯕ ꯑꯩꯈꯣꯏꯗꯤ ꯐꯠ ꯐꯠ ꯊꯧꯔꯒ ꯂꯣꯏꯁꯤꯟꯒꯦ ꯇꯧꯕ ꯃꯤꯅꯤꯕ ꯑꯗꯣ ꯍꯣꯏ ꯕ꯭ꯂꯦꯡꯀꯦꯠ ꯒꯨꯝꯕ ꯀꯔꯤ ꯀꯔꯤ ꯃꯄꯥꯟ ꯊꯣꯛꯄ ꯀꯣ ꯗ꯭ꯔꯦꯁꯤꯡ ꯋꯥꯁ ꯇꯧꯔꯁꯦ ꯑꯗꯨꯝ ꯌꯨꯁ ꯇꯧꯔꯦ ꯑꯗꯨ ꯑꯇꯣꯞꯄꯗꯤ ꯇꯧꯅꯤꯡꯗ꯭ꯔꯦꯕ
ꯑꯥ
ꯑꯩꯈꯣꯏꯗꯤ ꯁꯤꯝꯄꯜ ꯃꯤꯅꯦꯕ
ꯑꯥ ꯐꯩꯌꯦ ꯐꯩꯌꯦ ꯁꯤꯝꯄꯜ ꯑꯣꯏꯕꯅꯁꯨ ꯐꯩ ꯐꯕꯅꯤꯅ
ꯎꯝ ꯑꯩꯗꯤ ꯁꯤꯝꯄꯜ ꯑꯣꯏꯕꯅꯤꯅ ꯂꯣꯏꯅꯃꯛ ꯀꯗꯥꯏ ꯀꯗꯥꯏ ꯀꯔꯤ ꯀꯔꯤ ꯇꯧꯒꯦ ꯍꯥꯏꯕꯁꯨ ꯌꯥꯝ ꯏꯖꯤ ꯑꯣꯏꯕꯅꯦ ꯇꯧꯕ ꯌꯥꯕꯅꯤ ꯂꯣꯏꯅꯃꯛ ꯑꯩꯗꯤ
ꯅꯪꯗꯤ ꯅꯆꯤꯟ ꯅꯅꯥꯎ ꯀꯌꯥ ꯁꯨꯒꯦ
ꯑꯩꯒꯤ ꯏꯆꯦ ꯑꯅꯤ ꯑꯩꯒꯤ ꯃꯇꯛꯇ ꯀꯣ ꯑꯅꯤ ꯑꯗꯨꯒ ꯑꯩꯒꯤ ꯃꯈꯥꯗ ꯑꯅꯤ ꯑꯩꯒ ꯄ꯭ꯂꯥꯁ ꯇꯧꯔꯒ ꯃꯉꯥ ꯂꯩꯕꯅꯦꯕ ꯌꯥꯝꯃꯦꯟ
ꯑꯣ ꯑꯣ
ꯑꯩꯒꯤ ꯏꯃꯥꯒꯤ ꯌꯨꯝ ꯑꯩꯈꯣꯏꯒꯤꯗꯤꯀꯣ ꯑꯗꯨ ꯅꯨꯄꯥ ꯑꯃꯈꯛꯇ ꯂꯩꯕ
ꯎꯝ
ꯅꯨꯄꯤ ꯑꯍꯨꯝꯗꯨ ꯂꯨꯍꯣꯡꯈ꯭ꯔꯦ ꯑꯗꯨ ꯑꯅꯤꯗꯤ ꯂꯩꯔꯦ
ꯅꯪꯗꯤ
ꯑꯩꯗꯤ ꯂꯨꯍꯣꯡꯈ꯭ꯔꯦ ꯑꯣ ꯑꯩꯗꯤ ꯂꯨꯍꯣꯡꯈ꯭ꯔꯦ
ꯑꯣ ꯐꯩꯌꯦꯅ
ꯈꯪꯗꯦꯗ
ꯅꯨꯄꯥꯗꯤ
ꯅꯨꯄꯥꯗꯤ ꯍꯧꯖꯤꯛꯇꯤ ꯂꯩ ꯇꯦ
ꯍꯦ ꯍꯦ ꯅꯣꯏ ꯅꯆꯤꯟ ꯅꯅꯥꯎ ꯅꯨꯄꯥ ꯑꯃꯈꯛ ꯂꯩꯕꯗꯤ ꯅꯨꯄꯤ ꯊꯤꯔꯕꯣ
ꯑꯩꯒꯤ
ꯅꯣꯏꯒꯤ
ꯑꯩꯒꯤ ꯑꯥ ꯑꯩꯒꯤ ꯃꯇꯛꯇ ꯑꯃ ꯂꯩꯕꯗꯤ ꯑꯍꯟ ꯏꯆꯦꯗꯤ ꯂꯨꯍꯣꯡꯈ꯭ꯔꯦ ꯑꯗꯣ ꯑꯩꯒꯤ ꯃꯇꯛꯇ ꯑꯃ ꯂꯩꯕꯗꯣ ꯂꯨꯍꯣꯡꯗ꯭ꯔꯦ ꯑꯗꯣ ꯑꯩꯒꯤ ꯃꯈꯥꯗ ꯑꯃ ꯂꯩꯕꯗꯣ ꯂꯨꯍꯣꯡꯈ꯭ꯔꯦ ꯑꯃ ꯂꯥꯁ
ꯑꯥ
ꯁꯤꯁꯇꯦ
ꯎꯝ
ꯎꯝ ꯑꯅꯤ ꯂꯩꯔꯦ ꯂꯨꯍꯣꯡꯗꯕ ꯑꯩꯗꯤ ꯇ꯭ꯋꯦꯟꯇꯤ ꯅꯥꯏꯟ ꯁꯨꯔꯦ
ꯑꯣ ꯆꯍꯤꯗꯤ ꯑꯩꯒ ꯃꯥꯟꯅꯩꯅ
ꯍꯅꯨꯕꯤ ꯃꯥꯟꯅꯕ꯭ꯔꯥ
ꯎꯝ
ꯁꯅꯨꯕꯤ ꯁꯨꯒꯦ ꯇꯧꯔꯦ ꯇꯥꯏ
ꯍꯅꯨꯕꯤ ꯑꯣꯏꯔꯣꯏꯍꯦ ꯆꯍꯤ ꯇ꯭ꯋꯦꯟꯇꯤ ꯅꯥꯏꯟꯈꯛ ꯑꯣꯏꯔꯒ ꯀꯨꯟ ꯃꯥꯄꯟꯈꯛ ꯑꯣꯏꯔꯒ ꯀꯃꯥꯏ ꯍꯟꯅꯨꯕꯤ ꯑꯣꯏꯗꯣꯏꯅꯣ
ꯐꯔꯦꯗꯥ ꯑꯩꯈꯣꯏꯗꯤ
ꯅꯪꯅ ꯍꯟꯅꯨꯕꯤ ꯑꯣꯏꯅꯤꯡꯉꯗꯤ ꯈꯪꯇꯦꯀꯣ
ꯎꯝ ꯀꯥ ꯀꯅꯥꯅ ꯑꯣꯏꯅꯤꯡꯒ ꯗꯝꯅꯣ ꯑꯣꯏꯅꯤꯡ ꯗꯦꯍꯦ ꯑꯣꯏꯍꯟꯅꯤꯡꯗꯦ ꯍꯦ ꯑꯗꯣ ꯎꯄꯥꯏꯂꯩꯇꯦ ꯗꯨꯅꯃꯨꯛ ꯇꯝ
ꯑꯣꯏꯕ ꯋꯥꯗꯦ
ꯋꯥꯏ ꯑꯗꯨꯝ ꯍꯥꯏꯕ ꯋꯥꯅꯤ ꯃꯅꯨꯡ
ꯑꯩꯈꯣꯏ ꯑꯩꯈꯣꯏ ꯆꯍꯤ ꯑꯩ ꯑꯩꯈꯣꯏ ꯆꯍꯤ ꯀꯨꯟꯊ꯭ꯔꯥ ꯀꯨꯟꯊ꯭ꯔꯥꯕꯨ ꯐꯥꯗꯧꯔꯦ ꯄꯈꯪ ꯑꯣꯏꯁꯤꯗꯤ ꯑꯩꯗꯤ ꯍꯧꯖꯤꯛ ꯅꯪꯅꯗꯟ
ꯄꯥꯈꯪꯒꯤꯗꯃꯛꯇꯤ ꯌꯥꯝ ꯑꯍꯥ ꯑꯉꯥꯡ ꯑꯣꯏꯔꯦ
ꯑꯣ
ꯄꯥꯈꯪ ꯈꯣꯏꯗꯤ ꯀꯣ ꯐꯣꯔꯠ ꯇꯥꯇꯤꯞ ꯇꯥꯔꯇꯤꯞ ꯐꯥꯏꯚ ꯐꯣꯔꯇꯤꯒꯨꯝꯕꯗ ꯑꯗꯨꯝ ꯃꯦꯆꯣꯔ ꯑꯣꯏꯌꯦꯕ ꯑꯗꯨꯝ ꯂꯨꯍꯣꯡꯕ ꯌꯥꯔꯦꯕꯥ ꯍꯣꯡ ꯀꯣꯏꯗꯤ ꯆꯨꯝꯗ꯭ꯔꯣ
ꯎꯝ
ꯄꯥꯈꯪꯈꯣꯏ ꯌꯥꯝ ꯄꯥꯕꯅꯦꯍꯦ ꯆꯍꯤ ꯀꯥꯎꯟꯇꯤꯡ ꯇꯧꯕ ꯀꯥꯟꯗꯗꯤ ꯑꯩꯀꯣꯏꯗꯤ ꯅꯨꯄꯤꯗꯤ ꯇ꯭ꯋꯦꯟꯇꯤ ꯐꯥꯏꯚ ꯇ꯭ꯋꯦꯟꯇꯤ ꯐꯥꯏꯚ ꯇꯥꯔꯇꯤ ꯁꯨꯕ ꯀꯥꯟꯗꯗꯤ ꯑꯁ ꯍꯥꯟꯅꯨꯕꯤ ꯑꯣꯏꯔꯦꯍꯦ ꯑꯁꯨꯃꯥꯏꯅ ꯑꯟꯇꯤ ꯏꯅꯦ ꯀꯣꯏꯗꯤ ꯑꯗꯨꯝ ꯍꯥꯏ ꯍꯥꯏꯕꯖ ꯍꯥꯏ ꯍꯥꯏꯕꯅꯦꯕꯀꯣ ꯑꯗꯒꯤ ꯋꯥꯅꯤꯗ ꯃꯣꯏꯒꯤ ꯃꯣꯏꯁꯨ ꯄꯀꯤ ꯇꯧꯕ ꯑꯣꯏꯔꯝꯅꯤ ꯑꯗꯨ ꯅꯪꯗꯤ ꯀꯗꯥꯏꯗ ꯂꯩꯌꯦ
ꯌꯨꯝꯗ ꯂꯩꯌꯦꯗ
ꯀꯗꯥꯏꯗꯒꯤ ꯑꯣ ꯐꯩꯌꯦꯅꯦ ꯑ ꯕꯣꯜ ꯌꯦꯡꯂꯣꯢ ꯗ꯭ꯔꯣ
ꯕꯣꯜꯁꯦ ꯌꯦꯡꯁꯤꯔꯅ ꯈꯜꯂꯝꯃꯤꯅꯦ ꯍꯣꯔꯦꯟ
ꯑꯥ ꯎꯝ
ꯁ꯭ꯄꯦꯟꯒ ꯕꯦꯜꯖꯤꯌꯝ ꯂꯩꯕꯀꯣ
ꯎꯝ